ꯍꯜꯂꯣ ꯇꯥꯏꯌꯦ ꯇꯥꯏ
ꯇꯥꯏꯌꯦ ꯇꯥꯏꯌꯦ ꯀꯩꯗꯧꯔꯝꯃꯤꯅꯣ
ꯑꯁ ꯑꯩꯖꯦ ꯀꯩꯅꯣ ꯇꯧꯕꯅꯤꯅꯦ ꯑꯥ ꯑꯆꯥꯄꯣꯠ ꯈꯔ ꯂꯩꯁꯜꯂꯨꯕꯅꯦ ꯍꯣꯔꯦꯟ ꯕꯣꯜ ꯌꯦꯡꯒꯦꯅ ꯕꯣꯜ ꯌꯦꯡꯕꯗ ꯆꯥꯅꯕ ꯀꯩꯀꯩ ꯈꯔ
ꯑꯣ
ꯆꯤꯞꯁ ꯕꯨꯖꯤꯌꯥ ꯀꯩꯀꯥ ꯑ
ꯑꯣ ꯍꯣꯔꯦꯟꯒꯤ ꯕꯣꯜꯁꯤꯕꯨ ꯀꯅꯥꯗ ꯂꯩꯒꯦ
ꯑꯁ ꯈꯪꯗꯦꯗ ꯀꯥꯅꯤꯡꯕ ꯑꯝ ꯀꯥꯖꯖꯅꯤ ꯏꯌꯥ ꯌꯥꯏ ꯑꯩꯈꯣꯏꯗꯤ ꯑꯗꯨꯕꯨ ꯀꯩꯅꯣꯒꯤ ꯈꯜꯂꯒꯗꯤ ꯁ꯭ꯄꯦꯟꯗꯤ ꯀꯥꯍꯟꯅꯤꯡꯉꯦ ꯍꯥꯏꯗꯤ ꯐ꯭ꯔꯥꯟꯁꯇꯤ ꯀꯨꯏꯔꯦꯗꯅ ꯆꯪꯉꯛꯏꯁꯦ ꯐꯥꯏꯅꯦꯜ ꯁꯥꯟꯅꯒ꯭ꯔꯤꯁꯦ ꯊꯪꯅ ꯊꯪꯅꯅ ꯍꯟꯗꯛꯀ ꯆꯪꯉꯗꯤ ꯑꯍꯨꯝꯂꯛ ꯁꯨꯗꯣꯏꯅꯦꯕ ꯍꯥꯏꯗꯤ ꯃꯣꯏꯗꯤ ꯑꯩꯠꯇꯤꯟꯗ ꯑꯃꯁꯨ ꯂꯧꯈ꯭ꯔꯦ ꯇ꯭ꯋꯦꯟꯇꯤ ꯇꯨꯗꯅ ꯔꯟꯅꯔꯁ ꯇꯥꯍꯧꯔꯦ ꯑꯗꯨꯒ ꯍꯟꯗꯛꯀ ꯑꯃꯨꯛ ꯆꯪꯉꯛꯑꯗꯤ ꯃꯣꯏꯗꯤ ꯈꯪꯗꯦꯗ ꯏꯌꯥ ꯌꯥꯏꯗ ꯑꯗꯨ ꯅꯨꯡꯉꯥꯏꯕ ꯍꯥꯏꯔꯒꯗꯤ ꯁ꯭ꯄꯦꯟ ꯆꯪꯍꯟꯅꯤꯡꯉꯦ ꯑꯗꯨꯒ ꯑꯁꯣꯝꯗꯅ ꯏꯪꯂꯦꯟ ꯁ꯭ꯄꯦꯟꯒ ꯏꯪꯂꯦꯟꯒꯗꯨ ꯁꯥꯟꯅꯍꯜꯂꯖꯨ ꯑꯗꯨꯝ ꯌꯦꯡꯕ ꯅꯨꯡꯉꯥꯏꯅꯤ ꯈꯜꯂꯦ
ꯎꯝ ꯎꯝ ꯑꯗꯨꯗ ꯑꯩꯅ ꯑꯩꯅ ꯑꯃꯨꯛ ꯈꯜꯂꯤꯁꯤꯅ
ꯎꯝ
ꯀꯩꯒꯨꯝꯕ ꯐ꯭ꯔꯥꯟꯁꯁꯦ ꯀꯩꯒꯨꯝꯕ ꯍꯦꯛ ꯆꯪꯍꯧꯗ ꯇꯥꯔꯒꯗꯤ ꯑꯔꯖꯦꯟ ꯇꯤꯅꯥꯅ ꯀꯩꯅꯣꯁꯦ ꯂꯧꯈꯤꯗꯣꯔꯤꯕ ꯎꯝ ꯋꯥꯔꯜ ꯀꯞꯁꯦ ꯂꯧꯈꯤꯗꯣꯔꯤꯕ
ꯑꯗꯨꯕꯨꯗꯤ ꯇꯝꯕ ꯉꯝꯗꯦꯗ ꯍꯥꯏꯗꯤ ꯀꯩꯁꯨ ꯏꯪꯂꯦꯟꯖꯨ ꯅꯣꯞ ꯑꯥ ꯏꯪꯂꯦꯟꯁꯨ ꯅꯣꯞꯄ ꯅꯠꯇꯦꯗꯅ ꯑꯁꯣꯝꯒꯤꯗꯣ
ꯅꯣꯞꯄ ꯅꯠꯇ꯭ꯔꯖꯨ ꯌꯥꯔꯣꯏ ꯀꯩꯅꯣꯅ ꯀꯥꯒꯤꯅꯤ ꯑꯥꯔꯖꯦꯟꯇꯤꯅꯥ ꯀꯥꯒꯤꯅꯤ
ꯈꯪꯗꯦꯗ ꯏꯌꯥ ꯌꯥꯏꯗ ꯑꯗꯣ ꯑꯩꯅ ꯈꯜꯂꯤꯁꯦ ꯃꯣꯏꯁꯦ ꯑꯗꯨꯃꯥꯏꯅ ꯇꯥꯍꯜꯂꯛꯀꯗ꯭ꯔ ꯁꯤꯅꯦ ꯃꯣꯏꯒꯤ ꯑꯃ ꯌꯨꯔꯣꯒ ꯂꯧꯕꯒ ꯀꯣꯄꯥ ꯂꯧꯕꯒ ꯃꯦꯠꯁ ꯑꯃ ꯄꯣꯁꯄꯣꯟ ꯇꯧꯈꯤꯕꯗꯨ ꯈꯪꯕ꯭ꯔꯣ ꯐꯤꯅꯥꯂꯤꯁꯃꯥꯅ ꯑꯃ ꯍꯥꯏꯗꯤ ꯁ꯭ꯄꯦꯟꯒ ꯑꯥꯔꯖꯦꯟꯇꯤꯅꯥꯒ ꯁꯥꯟꯅꯗꯣꯏꯒꯤ ꯇꯧꯔꯝꯕꯅꯦꯕ ꯑꯗꯨꯗꯨ ꯄꯣꯁꯄꯣꯟ ꯇꯧꯒ꯭ꯔꯦꯕ ꯃꯃꯥꯡꯗꯗꯤ ꯏꯠꯂꯤꯒ ꯑꯥꯔꯖꯦꯟꯇꯤꯅꯥꯒ ꯁꯥꯟꯅꯒꯤꯗꯅ
ꯎꯝ ꯎꯝ
ꯑꯗꯨꯋꯥꯏꯅ ꯃꯣꯏ ꯐꯥꯏꯅꯦꯜ ꯂꯧꯕ ꯃꯁꯦꯟꯗꯨ ꯁꯥꯟꯅꯍꯟꯕꯒꯤ ꯄ꯭ꯂꯥꯟꯗꯨ ꯀꯦꯟꯁꯦꯜ ꯇꯧꯒꯤꯝꯅꯤꯅ ꯍꯟꯗꯛ ꯐꯥꯏꯅꯦꯜꯗꯒ ꯇꯥꯍꯜꯂꯒ ꯑꯗꯨꯒꯤ ꯄꯣꯠꯇꯣ ꯍꯥꯏꯞ ꯇꯧꯅꯕ ꯍꯥꯏꯇꯥꯔꯦ ꯑꯗꯥꯏꯅ ꯇꯥꯔꯛꯀꯗ꯭ꯔꯥ ꯀꯥꯏꯅ ꯈꯟꯕꯨꯗꯤ ꯈꯜꯂꯝꯃꯦ ꯑꯗꯣ ꯈꯪꯗꯦꯗ ꯍꯥꯏꯗꯤ ꯇꯝꯕꯕꯨꯗꯤ ꯉꯝꯗꯦ
ꯈꯪꯗꯦ ꯑꯩꯗꯤ ꯏꯪꯂꯦꯟꯅ ꯀꯥꯔꯗꯤ ꯐꯅꯤꯗ ꯈꯜꯂꯤꯌꯦ ꯑꯔꯖꯦꯟꯇꯤꯅꯥ ꯁꯨꯡꯆꯪ ꯍꯦꯛ ꯆꯪꯍꯟꯅꯤꯡꯗ꯭ꯔꯦꯕ
ꯀꯥꯕꯖꯨ ꯌꯥꯏꯗ ꯀꯥꯗꯧꯕ ꯃꯥꯜꯂꯤꯗ ꯑꯩꯗꯤ ꯍꯥꯏꯗꯤ ꯍꯟꯗꯛꯀꯤ ꯑꯔꯖꯦꯟꯇꯤꯅꯥꯒꯤ ꯄ꯭ꯂꯦꯗꯣ ꯈꯔꯥ__ ꯇꯦꯛꯇꯤꯛꯁꯇꯨ ꯁꯤꯟꯗꯣꯔꯛꯑꯗꯤ ꯈꯪꯗꯦꯀꯣ ꯑꯗꯨ ꯃꯃꯥꯡꯗ ꯁꯥꯟꯅꯔꯤꯕ ꯁꯤꯟꯗꯣꯔꯛꯇꯕ ꯍꯥꯏꯖꯦ ꯃꯣꯏꯒꯤ ꯈꯔ ꯀꯩꯅꯣ ꯀ꯭ꯔꯤꯇꯤꯁꯤꯖꯝ ꯈꯔꯗꯤ ꯆꯥ__ ꯔꯥꯕꯅꯦꯕ ꯍꯥꯏꯗꯤ ꯃꯣꯏ ꯀꯣꯔꯁꯇꯣ
ꯑꯥ
ꯀꯩꯅꯣ ꯇꯧꯕꯒꯤ ꯑꯍꯟ ꯉꯥꯛ ꯁꯥꯟꯅꯍꯟꯕꯒ ꯍꯥꯏꯇꯥꯔꯦ ꯅꯍꯥ ꯐꯖꯕ ꯃꯌꯥꯝ ꯌꯥꯎꯔꯤꯕ ꯃꯣꯏꯗꯣ ꯑꯍꯨꯝꯃꯛ ꯀꯩꯃꯨꯛ ꯊꯥꯗꯣꯛꯇꯕ ꯍꯥꯏꯇꯥꯔꯦ ꯃꯤꯅꯤꯠ ꯑꯝꯕꯥꯎ ꯄꯤꯗ꯭ꯔꯤꯕ ꯃꯣꯏꯗꯣ ꯑꯗꯨꯅ ꯏꯪꯂꯦꯟꯗꯤ ꯑꯃꯨꯛ ꯀꯩꯅꯣ ꯋꯥꯡꯉꯤꯗꯅ ꯍꯥꯏꯗꯤ ꯏꯟꯇꯦꯟꯁꯤꯇꯤ ꯋꯥꯡꯕ ꯀꯥꯡꯕꯨꯅꯦꯕ ꯃꯣꯏꯗꯤ ꯍꯥꯏꯗꯤ ꯌꯥꯝ ꯊꯨꯅ ꯁꯥꯟꯅꯕ ꯉꯝꯕ ꯀꯥꯡꯕꯨꯅꯦꯕ ꯍꯥꯏꯗꯤ ꯏꯁꯄꯤꯠꯀꯨꯝꯕ ꯀꯩꯒꯨꯝꯕ ꯌꯥꯝ ꯗꯤꯄꯦꯟ ꯇꯧꯕ ꯀꯥꯡꯕꯨꯅꯤꯅꯀꯣ ꯑꯗꯨꯅ ꯑꯥꯔꯖꯦꯟꯇꯤꯅꯥꯒꯤꯗꯨꯁꯨ ꯅꯍꯥ ꯀꯥꯡꯕꯨ ꯑꯗꯨ ꯀꯩꯅꯣ ꯇꯦꯀꯜ ꯇꯧꯕ ꯉꯝꯒꯗꯕ ꯀꯥꯡꯕꯨ ꯊꯥꯗꯣꯔꯛꯀꯗꯧꯕꯖꯨ ꯃꯨꯛ ꯃꯥꯟꯕ ꯍꯥꯏꯗꯤ ꯅꯍꯥ ꯍꯥꯏꯖꯤꯗꯤ ꯑꯗꯨꯝ ꯇꯧꯔꯤꯖꯤꯅꯦ ꯑꯃꯨꯛ ꯍꯥꯏꯗꯤ ꯐ꯭ꯔꯥꯟꯁꯁꯨ ꯅꯍꯥ ꯉꯥꯛꯇꯅꯦ ꯁꯥꯟꯅꯩꯖꯦ ꯍꯥꯏꯗꯤ ꯏꯁꯄꯦꯟꯖꯨ ꯅꯍꯥ ꯉꯥꯛꯇꯅꯦꯕ ꯑꯌꯥꯝꯕꯅ ꯑꯗꯨꯝ ꯃꯣꯁꯂꯤ ꯃꯤ ꯑꯃꯅꯤꯇꯪ ꯑꯣꯏꯔꯝꯒꯅꯤ ꯅꯍꯥ ꯌꯥꯎꯗ꯭ꯔꯤꯖꯦ ꯑꯗꯨꯗꯩ ꯏꯪꯂꯦꯟ ꯍꯥꯏꯔꯦ ꯆꯥꯎꯔꯥꯛꯅ ꯅꯍꯥ ꯉꯥꯛꯇꯅꯦꯕ ꯁꯥꯟꯅꯩꯗꯣ ꯑꯗꯨ ꯑꯥꯔꯖꯦꯟ__ ꯇꯤꯅꯥꯒꯤꯗꯤ ꯍꯧꯖꯤꯛ ꯂꯩꯔꯤꯁꯦ ꯑꯍꯟ ꯌꯥꯝ ꯌꯥꯎꯔꯦꯕ ꯍꯥꯏꯗꯤ ꯆꯍꯤ ꯀꯨꯟꯊ꯭ꯔꯥꯒꯤ ꯃꯊꯛ ꯑꯍꯦꯟꯕ ꯃꯌꯥꯝ ꯌꯥꯎꯔꯦꯕ ꯑꯗꯨꯅ ꯀꯣꯁꯇꯨꯅꯥꯕꯨꯗꯤ ꯑꯥ ꯍꯥꯏꯗꯤ ꯃꯣꯏꯒꯤ ꯑꯥ ꯃꯥꯟꯅꯦ ꯑꯦꯛꯁꯄꯤꯔꯦꯟꯁ ꯀꯩꯀꯥ ꯃꯣꯏꯒꯤ ꯀꯦꯃꯤꯁꯇ꯭ꯔꯤ ꯑꯃꯗꯤ ꯂꯩꯖꯩꯗꯅ
ꯎꯝ
ꯍꯥꯏꯗꯤ ꯃꯣꯏꯒꯤ ꯁꯥꯟꯅꯕꯒꯤ ꯀꯝꯕꯤꯅꯦꯁꯟ ꯆꯥꯟꯅꯕ ꯑꯃꯕꯨꯗꯤ ꯂꯩꯖꯩꯅꯦꯕ ꯃꯣꯏꯖꯨ
ꯑꯥ
ꯑꯗꯣ ꯈꯩꯇꯪ ꯈꯪꯗꯦ ꯇꯝꯕ ꯉꯝꯗꯦꯗ ꯁꯤꯗꯤ ꯑꯗꯨ ꯃꯃꯥꯡ ꯃꯃꯥꯡꯗꯗꯤ ꯏꯪꯂꯦꯟꯒ ꯑꯥꯔꯖꯦꯟꯇꯤꯅꯥꯒ ꯁꯥꯟꯅꯕꯖꯦ ꯏꯪꯂꯦꯟ__ ꯑꯥ ꯑꯥꯔꯖꯦꯟꯇꯤꯅꯥꯅꯕꯨꯗꯤ ꯑꯗꯨꯝ ꯊꯣꯏꯔ ꯂꯥꯛꯏꯝꯅꯦꯕ ꯑꯅꯤꯔꯛꯇꯤ ꯊꯦꯡꯅꯒ꯭ꯔꯕꯅꯦꯕ ꯃꯣꯏꯖꯦ ꯎꯝ
ꯍꯟꯗꯛꯁꯨ ꯑꯩꯒꯤ ꯋꯥꯈꯜꯗ ꯊꯣꯏꯒꯤꯗꯧ ꯃꯥꯜꯂꯦꯕ
ꯎꯝ
ꯍꯥꯏꯗꯤ ꯏꯪꯂꯦꯟꯒꯤ ꯅꯍꯥꯕꯨꯗꯤ ꯅꯍꯥ ꯉꯥꯛꯇꯅꯦ ꯑꯗꯣ ꯎꯝ ꯀꯩꯅꯣ ꯁꯥꯟꯅꯕ ꯍꯥꯏꯕꯗꯣ
ꯎꯝ
ꯑꯁ ꯀꯩ ꯍꯥꯏꯅꯤ ꯃꯃꯥꯡꯒꯤ ꯑꯗꯨꯃꯥꯏꯅ ꯐꯖꯕꯗꯣ ꯑꯝꯇ ꯌꯥꯎꯗ꯭ꯔꯦꯕ
ꯍꯣꯏ ꯃꯣꯏꯖꯨ ꯀꯩꯅꯣꯗꯕꯨꯗꯤ ꯈꯔꯗꯤ ꯏꯁꯇ꯭ꯔꯒꯜ ꯇꯧꯒꯤꯕꯅꯤꯅꯦ ꯍꯥꯏꯗꯦꯠ ꯑꯇꯣꯞꯄ ꯈꯔ ꯒꯅꯥꯒꯨꯝꯕ ꯀꯩꯒꯨꯝꯕꯗꯨꯗꯤ ꯈꯔ ꯀꯣꯟꯅ ꯂꯥꯁ ꯃꯤꯅꯠ ꯀꯨꯝꯕꯗ ꯃꯤꯒꯤ ꯃꯤꯅꯤꯠ ꯇꯔꯥ ꯀꯩꯀꯥ ꯉꯥꯏꯔ ꯀꯥꯟꯗꯒꯨꯝꯕ ꯍꯟꯗꯣꯔꯛꯄ ꯈꯣꯠꯄ ꯇꯧꯔꯝꯕꯕꯨꯗꯤ ꯌꯥꯎꯒꯤꯕꯅꯦ ꯑꯗꯨ ꯈꯪꯗꯦꯅꯦ ꯇꯝꯕꯗꯤ ꯉꯝꯗꯦ ꯍꯥꯏꯗꯤ ꯐꯖꯕ ꯌꯥꯎꯔꯤꯕ ꯃꯣꯏꯗꯖꯨ ꯍꯦꯔꯤꯀꯦꯟ ꯑꯗꯩꯗꯤ ꯖꯨꯠꯇꯨꯖꯨ ꯐꯖꯈꯠꯂꯤꯝꯅꯦꯕ ꯍꯧꯖꯤꯛ ꯃꯥꯖꯨ ꯀꯟꯅ
ꯑꯥ ꯑꯁ ꯑꯗꯨ ꯈꯪꯗꯦꯅꯦ ꯌꯥꯗꯦꯅꯦ ꯑꯦ ꯃꯤꯅꯣꯛ ꯃꯩꯁꯥꯖꯦ ꯂꯩ ꯂꯥꯛ ꯉꯝꯃꯣꯏꯗꯣꯔꯤꯕ ꯂꯧꯅꯤꯡꯕꯃ ꯂꯧꯕꯗꯣ
ꯑꯥ ꯑꯈꯣꯏꯗꯤ ꯀꯩꯅꯣ ꯇꯧꯗꯕꯅꯤꯅ ꯑꯗꯨꯒꯤꯗꯨꯗꯤ ꯊꯣꯏꯅ ꯂꯩꯇꯦ ꯍꯥꯏꯗꯤ ꯌꯥꯝ ꯀꯟꯅ ꯁꯨꯝ ꯃꯌꯥꯝ ꯌꯦꯡꯅꯩꯩꯅ ꯄꯨꯡꯌꯦꯡ ꯌꯦꯡꯕꯅꯦꯕ ꯑꯈꯣꯏꯗꯤ ꯍꯥꯏꯗꯤ ꯋꯥꯔꯤꯗꯨ ꯅꯨꯡꯉꯥꯏꯅꯕꯀꯣ ꯑꯗꯨꯒ ꯊꯑꯣꯏꯅ ꯀꯥ ꯍꯦꯟꯅ ꯀꯩꯅꯣ ꯇꯧꯔꯨ ꯗꯕꯗꯤ ꯀꯨꯏꯈ꯭ꯔꯦꯕ ꯊꯥꯏꯅ ꯐꯨꯠꯕꯣꯜꯖꯦ ꯊꯋꯥꯏꯕꯨꯗꯤ ꯌꯥꯝ ꯌꯥꯎꯔꯝꯃꯦ ꯑꯩꯅ ꯀ꯭ꯂꯥꯁ ꯅꯥꯏꯟ ꯇꯦꯟ ꯑꯦꯂꯚꯦꯟ ꯇꯨꯌꯦꯜꯞ ꯁ꯭ꯋꯥꯏꯐꯥꯎ ꯐꯖ ꯌꯥꯎꯔꯝꯃꯦꯕꯀꯣ ꯐꯨꯠꯕꯣꯜꯒꯖꯤ ꯐꯖ ꯁꯥꯟꯅꯗꯅ ꯑꯗꯩ ꯀ꯭ꯂꯕꯀꯤ ꯕꯣꯜꯒ ꯌꯦꯡꯗꯅ ꯑꯗꯒꯤ ꯑꯗꯨꯀꯥꯟꯗꯗꯤ ꯊꯋꯥꯏ ꯌꯥꯎꯔꯝꯃꯦ ꯑꯗꯨꯒ ꯀꯣꯟꯅ ꯁꯨꯝ ꯁꯨꯝ ꯍꯥꯏꯗꯤ ꯐꯦꯟꯖꯤꯡꯖꯦ ꯍꯥꯏꯗꯤ ꯃꯔꯛ ꯑꯃ ꯐꯦꯁꯕꯨꯛ ꯇ ꯀꯩꯗ ꯌꯥꯝꯅ ꯍꯨꯟꯅꯕ ꯇꯥꯏꯃꯤꯡ ꯑꯃ ꯑꯩꯅ ꯊꯦꯡꯅꯕꯗ ꯌꯥꯝ ꯍꯩꯅꯒꯤꯗꯕ ꯍꯥꯏꯇꯥꯔꯦ ꯐꯦꯟ ꯑꯃꯒꯤ ꯑꯃꯒꯤ ꯋꯥ ꯅꯠꯇꯕ ꯑꯟ ꯍꯥꯏꯗꯤ ꯁꯥꯏꯠ ꯑꯅꯤꯖꯦ
ꯑꯥ
ꯁꯥꯏꯠ ꯑꯅꯤꯒꯤ ꯄꯣꯠꯇꯣ ꯑꯩꯅ ꯅꯨꯡꯁꯤꯗꯕ ꯈꯔ ꯌꯥꯎꯔꯦꯕ ꯍꯥꯏꯗꯤ ꯐꯨꯠꯕꯣꯜ ꯌꯦꯡꯕꯝ ꯊꯣꯛ ꯌꯦꯡꯗꯕꯤꯒꯤ ꯑꯗꯨꯝ ꯍꯨꯟꯅꯗꯅ ꯇꯧ ꯂꯩꯕꯒꯤ ꯄꯣ ꯄꯣꯠ ꯑꯃ ꯂꯩꯒ꯭ꯔꯦꯕ
ꯎꯝ
ꯍꯥꯏꯗꯤ ꯆꯞ ꯃꯥꯟꯅꯩ ꯍꯥꯏꯇꯥꯔꯦ ꯁꯤꯖꯦ ꯑꯗꯨꯅ ꯀꯩꯅꯣ ꯇꯧꯗꯕꯅ ꯐꯩꯌꯦꯕ ꯐꯦꯟ ꯌꯥꯝꯗꯕꯅ ꯀꯥꯖꯒꯤꯕꯅꯕꯨ ꯐꯩ ꯍꯥꯏꯇꯥꯔꯦ
ꯐꯩ ꯐꯩ ꯑꯗꯨꯕꯨꯗꯤ ꯑꯈꯣꯏꯗꯤ ꯁꯨꯡꯇꯥ ꯊꯥ ꯁꯨꯡꯊꯥ ꯊꯥꯖꯗꯕ ꯂꯝ ꯑꯃꯅ ꯂꯧ ꯍꯥꯏꯅꯦ ꯑꯈꯣꯏ
ꯎꯝ ꯑꯩꯅ ꯄꯥꯝꯃꯤꯖꯤ ꯍꯧꯖꯤꯛ ꯑꯥ
ꯐꯦꯟ ꯑꯅꯤꯃꯛꯁꯦ ꯇꯨꯃꯤꯟ ꯂꯩꯔꯦꯗꯅ ꯑꯗꯨ ꯑꯣꯏꯗꯤ
ꯑꯥ ꯑꯩꯅ ꯍꯧꯖꯤꯛ ꯍꯥꯏꯕꯗꯣ ꯏꯪꯂꯦꯟꯒ ꯏꯁꯄꯦꯟꯒꯗꯨ ꯁꯥꯟꯅꯍꯟꯅꯤꯡꯉꯦꯕ ꯑꯩꯗꯤ ꯇꯁꯦꯡꯅ ꯍꯥꯏꯕꯗ
ꯑ
ꯍꯥꯏꯗꯤ ꯃꯕꯥꯅꯤꯖꯨ ꯋꯥꯔꯜ ꯀꯞ ꯑꯃꯃꯝꯇꯪ ꯂꯧꯗ ꯉꯥꯏꯔꯤꯕꯅꯦꯕ ꯏꯪꯂꯦꯟꯗꯤ ꯀꯨꯏꯔꯦ ꯂꯧꯈꯤꯕꯕꯨ ꯗꯤ ꯍꯥꯏꯗꯤ ꯃꯣꯏꯗꯤ ꯇ꯭ꯔꯣꯐꯤꯒ ꯆꯦꯟꯁ ꯇꯧꯗ꯭ꯔꯤꯉꯩꯒꯤ ꯃꯁꯥ ꯄꯥꯜꯂꯤꯉꯩ ꯃꯇꯝꯒꯤ ꯇ꯭ꯔꯣꯐꯤꯗꯣ
ꯑꯥ
ꯑꯃ ꯈꯪꯕ ꯅꯠꯇ꯭ꯔꯣ ꯏꯍꯥꯟ ꯍꯥꯟꯅ ꯉꯜꯂꯤꯉꯩꯒꯤ ꯇ꯭ꯔꯣꯐꯤ ꯑꯃ ꯁꯦꯝꯃꯝꯃꯤꯗꯅ ꯍꯧꯖꯤꯛꯀꯤ ꯂꯩꯕ
ꯑ ꯈꯪꯉꯦ ꯈꯪꯉꯦ ꯈꯪꯉꯦ ꯈꯪꯉꯦ
ꯄꯦꯂꯦꯅꯒ ꯅꯩꯔꯤꯉꯩ ꯃꯇꯝꯒꯤꯗꯣ
ꯑꯥꯥ
ꯑꯗꯨ ꯃꯇꯝꯗ ꯂꯧꯒꯤꯕꯅꯦꯕ ꯃꯣꯏꯖꯨ ꯀꯨꯏꯗꯤ ꯀꯨꯏꯔꯝꯅꯦꯕ ꯑꯗꯨꯅ ꯃꯕꯥꯅꯤ ꯁꯥꯟꯅꯔꯒꯖꯨ ꯐꯖꯗꯣꯏꯅꯦ
ꯎꯝ ꯐꯖꯅꯤ ꯐꯖꯅꯤ ꯑꯗꯨꯕꯨꯗꯤ ꯑꯅꯤꯗꯨꯕꯨ ꯇꯥꯔꯗꯤ ꯐꯖꯅꯦꯕ ꯑꯗꯨꯗ ꯑꯍꯦꯟꯕ ꯁꯨꯡꯊꯥ ꯊꯥꯍꯟꯅꯤꯡꯗ꯭ꯔꯕ ꯍꯥꯏꯇꯥꯔꯦ
ꯎꯝ ꯑꯗꯨ ꯍꯥꯏꯗꯤ ꯀꯩꯁꯨ ꯀꯩꯅꯣ ꯇꯧꯍꯟꯅꯤꯡꯗꯦꯕ ꯐ꯭ꯔꯥꯟꯁꯁꯨ ꯃꯣꯏ ꯂꯤꯡꯕꯨꯗꯤ ꯌꯥꯝ ꯂꯤꯡꯉꯦꯀꯣ ꯍꯥꯏꯗꯤ ꯃꯣꯏꯗꯤ ꯑꯃꯨꯛ ꯂꯧꯔ ꯂꯩꯔꯕꯅꯤꯅ ꯃꯣꯏꯗꯤ ꯄꯩꯁꯥ ꯄꯥꯏꯕ ꯀꯩꯅꯣ ꯃꯌꯥꯝ ꯌꯥꯎꯔꯕꯅꯤꯅ ꯄꯩꯁꯥ ꯆꯥꯎ ꯆꯥꯎꯕ ꯄ꯭ꯂꯦꯌꯥꯔ ꯌꯥꯝ ꯌꯥꯎꯋꯤꯗꯅ ꯑꯗꯨꯅ ꯑꯗꯨꯃꯛꯁꯨ ꯂꯧꯍꯟꯅꯤꯡꯗꯦ ꯍꯥꯢꯇꯥꯔꯦ
ꯑꯣ
ꯍꯥꯏꯗꯤ ꯃꯣꯏꯗꯤ ꯀꯥꯏꯗꯒꯤ ꯀ꯭ꯂꯞꯇꯒ ꯁꯥꯟꯅꯔꯤꯕ ꯑꯐꯥꯎꯕ ꯉꯥꯛꯇꯅꯤ ꯀꯩꯅꯣ ꯃꯣꯏꯒꯤ ꯏꯁꯀ꯭ꯋꯥꯠ ꯚꯦꯂꯨꯗꯣ ꯌꯥꯝ ꯋꯥꯡꯕꯅꯦꯕ
ꯃꯥꯅꯦ ꯃꯥꯅꯦ ꯑꯗꯨꯕꯨꯗꯤ ꯃꯣꯏꯁꯤꯗ ꯂꯩꯁꯟ ꯀꯩꯒꯨꯝꯕꯗ ꯃꯣꯏ ꯁꯤꯗ ꯀꯥꯒ꯭ꯔꯒꯗꯤ ꯃꯣꯏ ꯀ꯭ꯂꯞꯇ ꯑꯃꯨꯛ ꯄꯩꯁꯥ ꯆꯥꯎꯈꯠꯂꯛꯇꯣꯏꯅꯦꯕ ꯃꯣꯏꯖꯦ
ꯆꯥꯎꯈꯠꯂꯛꯀꯗꯣꯏꯅꯦ ꯂꯩꯈꯤꯗꯣꯏꯅꯦ ꯍꯦꯟꯅ ꯐꯖꯔꯛꯄ ꯀꯥꯡꯕꯨ ꯍꯥꯏꯗꯤ ꯃꯣꯏ ꯇ꯭ꯔꯥꯟꯁꯐꯔ ꯍꯧꯖꯤꯛ ꯈꯔ ꯈꯔ ꯇꯧꯅꯕ ꯍꯧꯅꯔꯛꯑꯅꯤ ꯂꯩꯕꯕꯨ ꯍꯧꯅꯒ꯭ꯔꯕꯅꯦ ꯐꯅꯌꯥꯝꯅ ꯑꯗꯨꯅ ꯎꯝ ꯑꯩꯗꯤ ꯍꯟꯖꯟ ꯍꯟꯖꯟ ꯆꯪ ꯂꯩꯔꯦ ꯀꯥꯏꯅ ꯑꯩꯅ ꯁꯨꯝ ꯀꯌꯥ ꯌꯦꯡꯅꯤꯡꯗꯕꯗꯣ ꯍꯥꯏꯗꯤ ꯁꯨꯝ ꯕꯣꯔꯤꯡꯁꯨ ꯆꯠꯂꯦꯗꯅ ꯃꯥꯅ ꯑꯃꯅ ꯁꯨꯝ ꯆꯪꯁꯤꯜ ꯂꯩꯔꯒꯗꯤ ꯁꯨꯝ ꯃꯣꯏꯅ ꯁꯨꯝ ꯗꯣꯃꯤꯅꯦꯠ ꯇꯧ ꯂꯩꯕꯗꯣ ꯀꯩꯁꯨ ꯐꯖꯗꯦꯕ ꯃꯣꯏ ꯗꯣꯃꯤꯅꯦꯠꯇꯤ ꯄꯨꯔ ꯇꯧꯔꯦ ꯀꯩꯅꯣ ꯐ꯭ꯔꯥꯟꯁꯇꯤ ꯇꯨ ꯊꯥꯎꯖꯟ ꯑꯥꯏꯠꯇꯤꯟꯗꯩꯅꯦ ꯃꯣꯏꯅ ꯅꯩꯈꯠꯂꯛꯢꯁꯦ
ꯃꯥꯅꯦ ꯃꯥꯅꯦ
ꯅꯣꯏ ꯆꯥꯛ ꯅꯣꯡꯗꯤ ꯆꯥꯔꯕꯣ ꯀꯩꯅꯣ
ꯆꯥꯛ ꯆꯥꯗ꯭ꯔꯤꯌꯦ ꯆꯥꯕꯨꯗꯤ ꯆꯥꯔꯗꯕꯅꯦ ꯏꯟꯁꯥꯡ ꯌꯦꯟꯁꯥꯡ ꯊꯣꯡꯉꯤ ꯑꯗꯨ ꯉꯥꯏꯔꯝꯕ ꯆꯥꯡ ꯉꯥꯍꯩ ꯊꯣꯡꯉꯦ ꯑꯩꯈꯣꯏ ꯂꯩꯃꯤꯟꯅꯕ ꯑꯍꯟ ꯑꯃꯅ ꯉꯍꯩ ꯆꯥꯁꯦꯅ ꯆꯥꯗꯕꯁꯨ ꯀꯨꯏꯔꯕ ꯅꯍꯥꯟꯈꯩꯗꯣ
ꯑꯁ ꯍꯥꯎ
ꯑꯝ ꯑ ꯍꯥꯎꯕꯅꯦ ꯍꯥꯎꯕꯅꯦ ꯑꯗꯨꯗ ꯆꯥꯔꯁꯦꯅ ꯀꯣꯡꯉꯤ ꯃꯥꯅ ꯀꯟꯅ ꯑꯩꯅꯕꯨꯗꯤ ꯉꯁꯥꯏ ꯀꯨꯝꯊꯔꯒ ꯃꯈꯥꯗ ꯀꯨꯝꯊꯔꯒ ꯇꯤꯜꯍꯧ ꯆꯅꯝ ꯀꯩꯀꯥ ꯂꯣꯏ ꯁꯦꯝꯃꯒ ꯊꯝꯃꯝꯃꯕꯅꯦ ꯃꯥ ꯂꯥꯛꯑ ꯊꯣꯡꯖꯔꯖꯅꯦꯅ
ꯆꯥꯛꯁꯨꯨ ꯐꯖ ꯆꯪꯕꯅꯦ ꯉꯥꯍꯩꯁꯦ
ꯆꯪꯕꯅꯦ ꯆꯪꯕꯅꯦ ꯆꯪꯕꯅꯦ ꯉꯥꯍꯩꯁꯦ
ꯏꯟꯊꯝ ꯊꯥ ꯍꯣꯏ ꯃꯍꯤꯒꯗꯣ ꯐꯖꯅ ꯇꯣꯠꯂꯒ ꯀꯩꯅꯣ ꯇꯧꯕꯅꯦꯕ ꯏꯪꯊꯝꯊꯥꯗꯗꯤ ꯑꯩꯗꯤ ꯉꯥꯍꯩꯁꯦ ꯁꯥꯔꯤꯉꯩ ꯆꯥꯕꯗꯤ ꯍꯥꯎꯋꯦ ꯑꯗꯨꯒ ꯈꯤꯇꯪ ꯏꯪꯊꯔꯛꯑꯕ ꯍꯥꯏꯗꯤ ꯑꯗꯨꯝ ꯐꯝꯖꯜꯂꯒ ꯊꯥꯎ ꯃꯌꯥꯝ ꯊꯣꯛꯄꯗꯣ ꯑꯗ ꯃꯤꯕꯨꯗꯤ ꯈꯔ ꯑꯃꯗꯤ ꯑꯗꯨꯝ ꯏꯪꯅ ꯆꯥꯕꯗꯣ ꯉꯥꯔꯦꯟ ꯆꯥꯕꯗꯣ ꯍꯩꯅꯕ ꯃꯥꯜꯂꯦ ꯑꯩꯗꯤ ꯀꯌꯥ ꯍꯩ ꯍꯩꯅꯧ ꯌꯥꯗꯦ ꯁꯥꯔꯤꯉꯩ ꯆꯥꯕꯅ ꯌꯥꯝ ꯍꯥꯎꯋꯦ ꯉꯥꯍꯩꯗꯤ
ꯎꯝ ꯁꯥꯔꯤ ꯀꯥꯟꯗꯅ ꯍꯥꯎꯋꯦ ꯃꯥꯒꯤ ꯀꯩ ꯍꯥꯏꯅꯤ ꯐꯝꯖꯤꯜꯂꯤꯕ ꯍꯦꯛꯇ ꯌꯥꯗꯦꯕ ꯑ ꯅꯤꯡꯊꯝ ꯊꯥ ꯅꯤꯡ ꯅꯤꯡꯊꯝꯊꯥ ꯅꯠꯇ꯭ꯔꯁꯨ ꯐꯝꯖꯟꯕꯅꯦ ꯃꯣꯏꯗꯤ
ꯐꯝꯗꯤ ꯐꯝꯖꯜꯂꯦ ꯍꯣꯏ ꯑꯗꯨ ꯃꯍꯥꯎꯗꯨ ꯇꯣꯡꯉꯥꯜꯂꯦ ꯃꯥꯒꯤ ꯊꯥꯎꯒꯤ ꯃꯍꯥꯎ ꯑꯃ ꯃꯔꯦꯛꯀꯤ ꯃꯍꯥꯎꯗꯣ ꯑꯗꯨ ꯀꯩꯁꯨ ꯌꯥꯝ ꯄꯥꯝꯕ ꯑꯣꯏꯗꯦꯕ
ꯑꯃꯨꯛ ꯍꯥꯏ ꯍꯥꯏꯅ ꯑꯃꯨꯛ ꯑꯣꯛꯁꯥꯒꯤꯅ ꯑꯃꯨꯛ ꯐꯝꯖꯤꯟꯈ꯭ꯔꯁꯨ ꯀꯩꯅꯣ ꯇꯧꯋꯤꯗꯅ꯫
ꯎꯝ꯫
ꯑꯗꯩ ꯑꯗꯨꯝ ꯆꯥꯕ ꯌꯥꯏꯑꯦꯕ꯫
ꯎꯝ ꯑꯗꯣ ꯑꯩꯗꯤ ꯑꯩꯗꯤ ꯑꯣꯛꯁꯥꯒꯤꯁꯤꯗꯤ ꯍꯩꯅꯗꯦꯕꯣ꯫
ꯑꯣꯛꯁꯥꯒꯤꯁꯤ ꯈꯨꯊꯣꯡꯅꯅꯦ ꯐ꯭ꯌꫭꯜ ꯑꯣꯛꯁꯥꯒꯤ ꯑꯥ ꯉꯥꯔꯦꯟ ꯍꯥꯎꯔꯤꯁꯦ ꯐꯖꯅ ꯆꯝꯅ ꯊꯣꯡꯕꯒꯤ ꯉꯥꯔꯦꯟꯁꯤꯗꯤ ꯑꯁ ꯈꯍꯥꯎꯗꯤ ꯂꯩꯇ꯭ꯔꯦ꯫ ꯍꯥꯏꯗꯤ ꯃꯥꯒꯤ ꯃꯍꯤ ꯂꯦꯝꯍꯧꯕꯒꯗꯣ꯫ ꯌꯥꯝ ꯀ꯭ꯂꯤꯌꯥꯔ ꯑꯣꯏꯔꯒ ꯙꯟ ꯙꯟ ꯙꯟ ꯂꯅꯥꯎꯕꯒꯤ ꯆꯝꯅ ꯊꯣꯡꯉꯀꯥꯟꯗꯗꯤꯀꯣ ꯑꯁ ꯑꯗꯨꯒꯤ ꯈꯨꯍꯥꯎꯗꯨꯗꯤ ꯂꯩꯇꯦ ꯍꯥꯏꯗꯤ ꯇꯁꯦꯡꯅ ꯃ ꯊꯛꯀꯤ ꯃꯊꯥꯎꯗꯨ ꯇꯣꯉꯥꯟꯅ ꯂꯧꯊꯣꯛꯈ꯭ꯔꯅꯤꯗꯅ ꯑꯗꯒ ꯃꯍꯤꯒꯤ ꯑꯃ ꯂꯩꯔꯤ꯫ ꯆꯝꯅ ꯊꯣꯡꯕ ꯑꯩꯈꯣꯏꯔꯣꯝꯗ ꯈꯨꯊꯣꯡ ꯑꯃ ꯑꯗꯨꯗꯗꯤ ꯑꯗꯨꯝ ꯉꯥꯔꯦꯟꯁꯦ ꯍꯥꯎꯋꯦꯕ ꯍꯥꯏꯗꯤ ꯅꯥꯍꯨꯠꯄꯒꯤ ꯁꯤꯡꯖꯨꯁꯦ
ꯑꯥ꯫
ꯏꯪꯊꯝꯊꯥꯗ ꯌꯥꯝ ꯅꯥꯍꯨꯠꯅꯩꯌꯦꯑꯕꯀꯣ ꯑꯩꯈꯣꯏꯔꯣꯝꯗ꯫
ꯑꯣ꯫
ꯑꯗꯨꯗ ꯑꯈꯣꯏꯗꯤ ꯁꯤꯡꯖꯨ ꯑꯣꯏꯅ ꯄꯤꯌꯦꯕ꯫ ꯍꯥꯏꯗꯤ ꯃꯤꯒꯤ ꯂꯥꯛꯄ ꯀꯩꯀꯥ ꯌꯦꯟꯅ ꯑꯣꯛꯀ ꯁꯤꯡꯖꯨ ꯇꯣꯉꯥꯟ ꯑꯃ ꯁꯨꯗꯣꯏꯅꯦꯕ ꯍꯥꯏꯗꯤ ꯍꯩꯕꯤ ꯃꯅꯥ ꯁꯤꯡꯖꯨꯅꯦꯕꯨ ꯈꯪꯗꯦ ꯅꯠꯇ꯭ꯔꯒꯅ ꯆꯥꯛꯋꯥꯏ ꯁꯤꯡꯖꯨꯅꯦꯕꯨ ꯈꯪꯗꯦ ꯁꯣꯔꯅꯤꯗꯅ꯫ ꯑꯗꯨꯒ ꯅꯥꯀꯟꯗ ꯍꯨꯖꯤꯛꯀꯤ ꯑꯥ꯫
ꯍꯩ ꯍꯩꯕꯤ ꯃꯅꯥ ꯁꯤꯡꯖꯨꯗꯤ ꯍꯥꯎꯕꯅꯤ꯫
ꯍꯥꯎꯋꯦ ꯑꯗꯨꯒ ꯑꯗꯨꯝ ꯀꯩꯅꯣꯒ ꯍꯥꯞꯅꯩꯌꯦꯕ ꯍꯨꯖꯤꯛꯀꯤ ꯑꯣꯛ ꯀꯩꯅꯣꯒꯤꯗꯣ ꯑꯥ ꯑꯐꯝꯕ ꯍꯥꯏꯇꯥꯔꯦ꯫ ꯍꯥꯏꯗꯤ ꯏꯪꯊꯝꯊꯥꯗꯗꯤ ꯑꯗꯨꯝ ꯊꯨꯅ ꯏꯪꯉꯤꯗꯅ ꯑꯗꯨ ꯅꯪ ꯑꯌꯨꯛ ꯉꯟꯇꯥ ꯊꫭ ꯊꯣꯡꯗꯣꯏꯅꯦꯕ ꯅꯠꯇ꯭ꯔꯒꯅ ꯅꯨꯃꯤꯗꯥꯡ ꯊꯣꯡꯕ ꯍꯧꯔꯅꯤ ꯍꯥꯏꯗꯤ ꯄꯨꯡ ꯇꯔꯥꯃꯥꯊꯣꯏ ꯕꯥꯔꯣ ꯁ꯭ꯋꯥꯏꯗꯒꯤ ꯊꯣꯡꯕ ꯍꯧꯒꯤꯕꯁꯦ ꯑꯗꯨꯒ ꯁꯪꯉꯅꯤꯗꯅ ꯑꯩꯈꯣꯏꯅ ꯊꯣꯡ ꯂꯣꯏꯕꯒ ꯁꯪꯒꯣꯏꯗ ꯊꯝꯃꯒꯁꯨ ꯁꯥ ꯀꯩꯀꯥ ꯍꯨꯏ ꯅꯨꯡ ꯆꯪꯗꯅꯕ ꯑꯗꯨꯝ ꯈꯥꯖꯤꯜꯂꯒ ꯑꯩꯈꯣꯏ ꯇꯨꯝꯗꯣꯏꯅꯦꯕ ꯁꯪꯗꯣꯏꯅꯦꯕ꯫ ꯑꯗꯨꯗꯨꯒ ꯃꯣꯏ ꯁꯤꯡꯖꯨ ꯁꯨꯔꯅꯤ ꯑꯌꯨꯛꯇ ꯍꯨꯖꯤꯛꯀꯤ ꯂꯩꯀꯥꯏ ꯒꯤ ꯏꯅꯦꯅꯤ ꯈꯪꯗꯦ꯫ ꯍꯥꯏꯗꯤ ꯃꯌꯥꯝ ꯂꯥꯛꯑꯒ ꯁꯨꯔꯅꯤ ꯑꯗꯨꯒ ꯍꯥꯞ ꯍꯥꯞꯄꯒ ꯌꯦꯟꯗꯣꯏꯅꯦꯕ꯫ ꯀꯩꯅꯣꯒꯤ ꯈꯪꯂꯥꯗꯣ꯫ ꯈꯪꯂꯥꯗ ꯌꯣꯝ ꯌꯣꯝꯃ ꯄꯤꯌꯦꯕ ꯑꯗꯨꯅ ꯃꯍꯥꯎ ꯑꯃ ꯐꯠ ꯊꯣꯛꯑꯦ ꯍꯥꯏꯇꯥꯔꯦ꯫ ꯊꯥꯏꯅꯗꯤ ꯑꯈꯣꯏꯟ ꯈꯪꯉꯛꯄꯗ ꯑꯣꯛ ꯇꯧꯗ꯭ꯔꯤꯉꯩꯗ ꯌꯦꯔꯨꯝꯒꯁꯦ ꯍꯥꯞꯅꯔꯝꯃꯤ꯫ ꯍꯥꯏꯗꯤ ꯇꯣꯉꯥꯟꯅ ꯑꯣꯛꯇꯨꯒꯤ ꯃꯍꯨꯠꯇ ꯌꯦꯔꯨꯝ ꯑꯣꯏꯅ ꯍꯥꯞꯄ ꯍꯥꯏꯇꯥꯔꯦ꯫ ꯈꯥꯏꯗꯣꯛ ꯈꯥꯏꯗꯣꯛꯑꯒ ꯑꯗꯨꯁꯨ ꯐꯖꯅ ꯍꯥꯎꯋꯦꯕ ꯑꯗꯨ ꯍꯧꯖꯤꯛꯇꯤ ꯑꯌꯥꯝꯕ ꯑꯣꯛ ꯂꯣꯏ ꯇꯧꯅꯔꯕ ꯃꯥꯜꯂꯦ꯫
ꯎꯝ ꯑꯁ ꯑꯈꯣꯏꯗꯤ ꯑꯃꯨꯛꯐꯥꯎ ꯆꯥꯗ꯭ꯔꯤꯅꯦ ꯑꯗꯨꯃꯥꯏꯟ ꯇꯧ꯫
ꯑꯗꯨ ꯑꯩꯁꯨ ꯀꯩꯅꯣ